ꯊꯕꯛ ꯀꯟꯕ꯭ꯔ
ꯍꯜꯂꯣ
ꯊꯕꯛ ꯆꯤꯟꯕ꯭ꯔꯣ
ꯆꯤꯟꯗꯤꯌꯦ ꯅꯪ ꯈꯤꯇꯪ ꯅꯛꯁꯜꯂꯒ ꯋꯥ ꯉꯥꯡꯉꯣ ꯇꯥꯗ꯭ꯔꯦ
ꯇꯥꯔꯕꯣ ꯇꯥꯔꯕꯣ
ꯇꯥꯔꯦ ꯇꯥꯔꯦ
ꯆꯥꯛ ꯆꯥꯔꯕꯣ
ꯆꯥꯛ ꯆꯥꯗ꯭ꯔꯤꯌꯦ ꯆꯥꯛ ꯆꯥꯔꯦ ꯍꯥꯏꯕ
ꯀꯩꯀꯩ ꯍꯤꯟꯖꯥꯡ ꯆꯥꯒ꯭ꯔꯒꯦ
ꯉꯁꯤꯗꯤ ꯍꯤꯟꯖꯥꯡ ꯌꯥꯝ ꯌꯥꯝ ꯃꯦ ꯉꯁꯤꯗꯤꯅꯦ ꯉꯥꯁꯨ ꯌꯥꯎꯔꯦ ꯑꯗꯨꯗꯒꯤ ꯍꯋꯥꯏ ꯊꯣꯡꯕꯖꯨ ꯌꯥꯎꯔꯦ ꯁꯧꯒ꯭ꯔꯤꯁꯨ ꯌꯥꯎꯔꯦ ꯑꯗꯨꯗꯒꯤ ꯏꯔꯣꯝꯕꯁꯨ ꯉꯁꯤꯗꯤ ꯌꯥꯝꯃꯦ
ꯑꫭ ꯆꯥꯛꯇꯤ ꯀꯌꯥꯝ ꯆꯥꯒꯤꯒꯦ
ꯆꯥꯛꯂꯣ ꯀꯩꯁꯨꯌꯥꯝ ꯆꯥꯗ꯭ꯔꯤꯗ ꯆꯥꯛ ꯇꯤ ꯍꯤꯟꯖꯥꯡ ꯃꯌꯥꯝ ꯌꯥꯝꯃꯒꯅꯦ ꯍꯤꯟꯖꯥꯡꯗꯣ ꯍꯥꯎꯇꯕ ꯌꯥꯝ ꯋꯥꯔꯤ ꯑꯝ ꯂꯤꯕꯤꯌꯨꯔ ꯑꯩ
ꯍꯥꯏꯔꯛꯑꯣꯅꯦ
ꯉꯍꯥꯟꯃꯨꯛꯅꯦ ꯈꯪꯉꯕ
ꯎꯝ
ꯑꯩ ꯌꯨꯝꯕꯨꯗꯤ ꯄꯨꯈ꯭ꯔꯤꯗꯅꯦ ꯉꯥ ꯐꯥꯔꯤꯕ ꯄꯨꯈ꯭ꯔꯤ ꯀꯩꯅꯣꯗ ꯑꯈꯣꯏꯒꯤ ꯑꯣꯖꯥꯗꯨꯒꯤꯅꯦ ꯄꯨꯈ꯭ꯔꯤꯗꯨꯗꯅꯦ ꯏꯁꯤꯠ ꯂꯦꯕ ꯀꯣ ꯑꯗꯨꯒꯅꯦ ꯉꯥꯁꯦ ꯍꯦꯛꯇꯅꯦ ꯑꯈꯣꯏꯅ ꯐꯥꯔꯤꯅꯦ ꯍꯥꯏꯕ ꯉꯥ ꯃꯌꯥꯝ ꯃꯌꯥꯝ ꯇꯧꯔꯒꯅꯦ ꯍꯥꯏꯗꯤ ꯉꯥꯖꯦ ꯍꯥꯏꯗꯤ ꯐꯥꯗꯣꯏꯅꯦꯕ ꯈꯪꯉꯕ ꯑꯩꯈꯣꯏ ꯏꯃꯥꯟꯅꯕꯤ ꯑꯅꯤ ꯑꯝꯅꯦ ꯑꯩꯅꯦ ꯑꯗꯨꯗꯒꯤ ꯑꯩꯈꯣꯏꯒꯤ ꯑꯣꯖꯥꯗꯨꯅꯦ ꯐꯥꯔꯦ ꯈꯪꯉꯕ ꯑꯗꯨꯒ ꯃꯊꯛꯁꯤꯗ ꯂꯪꯈꯠꯇꫭꯏꯅꯦꯕ ꯑꯈꯣꯏꯅ ꯑꯐꯥꯕ ꯉꯥꯖꯤꯡꯖꯦ ꯈꯪꯉꯕ ꯐꯥꯗꯣꯏꯅꯦ ꯐꯥꯗꯣꯏꯅꯦ ꯉꯥꯖꯦ ꯍꯦꯛꯇ ꯃꯌꯥꯝ ꯅꯨꯡꯉꯥꯏ ꯖꯥꯠꯅꯤ ꯈꯪꯉꯕ ꯌꯥꯝꯅ ꯑꯗꯨꯗꯒꯤꯅꯦ ꯈꯪꯉꯕ ꯑꯈꯣꯏꯁꯦ ꯑꯗꯨꯒꯤ ꯂꯩꯈꯣꯝꯒ ꯃꯌꯥꯝ ꯇꯩꯔꯦꯗꯅ ꯑꯗꯨꯗꯒꯤꯅꯦ ꯑꯈꯣꯏꯅ ꯑ ꯄꯨꯈ꯭ꯔꯤ ꯑꯃꯗ ꯑꯃꯨꯛ ꯆꯥꯝꯕ ꯆꯠꯇꯣꯏꯅꯦꯕꯀꯣ ꯈꯪꯉꯕ ꯂꯩꯀꯥꯏꯒꯤ ꯄꯨꯈ꯭ꯔꯤꯗ ꯑꯗꯨꯗ
ꯖꯣꯝ ꯖꯣꯝ ꯖꯣꯝ ꯖꯣꯝꯒ ꯏꯁꯤꯡꯗꯣ ꯍꯥꯏꯗꯤ ꯑꯈꯣꯏꯖꯦ ꯀꯩꯅꯣ ꯇꯧꯔ ꯅꯨꯡꯉꯥꯏꯖꯥꯠꯅꯤ ꯈꯪꯉꯕ ꯌꯥꯝ
ꯉꯥ ꯐꯥꯕ ꯍꯩꯕ꯭ꯔꯅꯦ
ꯎꯝ ꯉꯥ ꯐꯥꯕ ꯍꯩꯌꯦ
ꯉꯥ ꯑꯆꯧꯕꯗꯤ
ꯍꯥ ꯉꯥ ꯑꯆꯧꯕꯗꯤ ꯈꯪꯗꯦ ꯑꯗꯣ ꯑꯍꯥꯟꯕꯗꯗꯤ ꯑꯩꯗꯣ ꯉꯥ ꯐꯥꯕꯗ ꯍꯥꯏꯐꯦꯠ ꯀꯤꯔꯝꯃꯦꯕ ꯃꯔꯝꯗꯤ ꯍꯥꯏꯗꯤ ꯁꯤ ꯅꯥꯟ ꯅꯥꯟ ꯂꯥꯎꯏꯗꯅ ꯉꯥꯗꯤ ꯑꯗꯨꯒꯤ ꯍꯥꯏꯗꯤ ꯀꯤꯕꯗꯣ ꯈꯪꯉꯕ ꯑꯗꯨꯒꯤ ꯀꯤꯌꯦꯕ ꯑꯩꯁꯦ ꯑꯗꯨꯗꯒꯤ ꯁꯨꯝ ꯐꯥꯒ꯭ꯔꯗꯤ ꯅꯨꯡꯉꯥꯏꯔꯛꯑꯦ ꯈꯪꯉꯕ ꯑꯗꯨꯒ ꯍꯦꯛꯇ ꯗꯨ ꯃꯌꯥꯝ ꯐꯥꯗꯕꯅꯦ ꯈꯪꯉꯕ ꯑꯩꯅ
ꯑꯗꯨ ꯀꯩꯅꯣꯗꯤ ꯎꯝ ꯑꯦ ꯑꯩꯈꯣꯏꯒꯤ ꯈꯣꯏ ꯆꯨꯞꯄꯒ ꯉꯥ ꯐꯥꯕꯗꯤ ꯍꯩꯕ꯭ꯔꯥ
ꯍꯩꯌꯦ ꯑꯗꯨꯁꯨꯅꯦ ꯉꯍꯥꯟꯃꯨꯛ ꯀꯩꯅꯣꯗꯅꯦ ꯑꯩꯈꯣꯏꯒꯤ ꯏꯅꯝꯃꯒꯤ ꯃꯄꯥꯝꯗꯣ ꯑꯗꯨꯅꯦ ꯄꯨꯈ꯭ꯔꯤ ꯌꯥꯝ ꯆꯥꯎꯋꯦꯕꯀꯣ ꯃꯣꯏꯒꯤꯗꯣ ꯍꯥꯏꯗꯤ ꯌꯥꯝ ꯊꯤꯅ ꯅꯥꯟꯕ ꯑꯅꯥꯟꯕ ꯄꯨꯈ꯭ꯔꯤꯅꯦꯕ ꯈꯪꯉꯕ ꯍꯥꯏꯗꯤ ꯍꯥꯏꯗꯤ
ꯑꯗꯥꯏꯗ ꯀꯩꯝ ꯑꯃꯣꯠꯄꯁꯨ ꯀꯩꯝ ꯊꯥꯗꯕ ꯌꯥꯗꯕ ꯍꯥꯏꯗꯤ ꯑꯩꯈꯣꯏ ꯆꯦꯔꯪꯒꯨꯝꯕ ꯀꯩꯒꯨꯝꯕꯁꯦ ꯀꯩꯝꯐꯥꯎ ꯊꯥꯗꯕ ꯌꯥꯗꯕ ꯃꯐꯝꯅꯦꯕꯀꯣ
ꯎꯝ
ꯑꯗꯨꯗ ꯉꯥꯁꯦ ꯐꯥꯍꯜꯂꯦꯕꯀꯣ ꯉꯥ ꯃꯌꯥꯝꯁꯨ ꯂꯩꯌꯦꯕ ꯈꯪꯉꯕ ꯈꯨꯌꯥꯝ ꯑꯃ ꯈꯪꯉꯕ ꯉꯥ ꯃꯌꯥꯝ ꯃꯌꯥꯝ ꯂꯩꯌꯦꯕ ꯑꯗꯨꯗ ꯉꯥꯁꯦ ꯐꯥꯍꯜꯂꯦ ꯈꯪꯉꯕ ꯑꯩꯈꯣꯏꯁꯦ ꯈꯣꯏ ꯆꯣꯞꯇꯣꯏꯅꯦꯕ ꯄꯩꯁꯥ ꯄꯤꯔꯒ ꯅꯣꯏꯗꯁꯨ ꯄꯩꯁꯥ ꯄꯤꯔꯒ ꯇꯧꯕ ꯌꯥꯎꯋꯦ ꯍꯥꯏꯗꯅ ꯑꯩꯈꯣꯏꯁꯨ ꯂꯨꯄꯥ ꯆꯥꯝꯃ ꯆꯥꯝꯃ ꯄꯤꯔꯒ ꯇꯧꯗꯣꯏꯅꯦꯕꯀꯣ ꯑꯗꯨ ꯉꯥꯁꯦ ꯍꯦꯛꯇ ꯈꯨꯌꯥꯝꯗꯤ ꯀꯩꯅꯣꯅꯦ ꯐꯥꯔꯛꯄꯁꯦ ꯈꯪꯉꯕ ꯑꯩꯈꯣꯏꯒꯤ
ꯎꯝ
ꯁꯤꯗ ꯄꯨꯔꯛꯄꯁꯤꯗꯁꯨꯅꯦ ꯉꯥꯁꯦ ꯈꯨꯌꯥꯝ ꯑꯃ ꯄꯣꯔꯛꯁꯥꯠꯅꯤ
ꯑꯗꯩꯗꯨꯗ ꯅꯪ ꯀꯌꯥꯝ ꯃꯨꯛꯀ ꯌꯥꯝ ꯐꯥꯖꯔꯒꯦꯕ ꯈ꯭ꯋꯥꯏ ꯌꯥꯝ ꯐꯥꯕꯗ ꯉꯥꯁꯦ ꯈꯣꯏ ꯆꯨꯞꯄꯗ
ꯈꯣꯏ ꯄꯤꯔꯛꯇꯣꯏꯅꯦꯕ ꯑꯈꯣꯏꯗ ꯈꯪꯉꯕ ꯈꯣꯏꯗꯦ ꯑꯥ ꯑꯩꯈꯣꯏꯅꯁꯨ ꯄꯨꯖꯔꯛꯇꯣꯏꯅꯦꯕꯀꯣ ꯑꯗꯨꯗ ꯑꯁ ꯈꯨꯌꯥꯝ ꯑꯃ ꯑꯗꯨꯗꯒꯤ ꯇꯤꯟꯊ꯭ꯔꯣꯛꯀ ꯍꯥꯞꯄꯗꯣ ꯈꯪꯕ꯭ꯔꯥ
ꯑꯥ
ꯃꯆꯤꯟꯖꯥꯛ ꯉꯥꯒꯤ ꯃꯆꯤꯟꯖꯥꯛ ꯑꯣꯏꯅ ꯑꯗꯨ ꯑꯩꯗꯤ ꯍꯥꯞꯄꯗꯤ ꯍꯩꯅꯗꯦꯕꯀꯣ ꯑꯗꯨꯒꯤ
ꯎꯝ
ꯃꯤꯉꯣꯟꯗ ꯍꯥꯞꯐꯜꯂꯒꯀꯣ ꯑꯁ ꯑꯩꯗꯤꯅꯦ ꯈꯪꯉꯕ ꯃꯆꯤꯟꯖꯥꯛꯇꯣ ꯈꯪꯉꯕ ꯃꯆꯤꯟꯖꯥꯛꯇꯣ ꯈꯤꯇꯪ ꯍꯥꯞ ꯄꯥꯒꯅꯦ ꯉꯥꯁꯦ ꯀꯌꯥꯝ ꯐꯥꯏ ꯈꯪꯉꯕ ꯑꯩꯅ ꯉꯥ ꯃꯆꯤꯟꯖꯥꯛ ꯈꯤꯇꯪꯅꯅꯦ ꯉꯥꯗꯣ ꯍꯦꯛꯇꯅꯦ ꯇꯔꯥꯃꯨꯛ ꯐꯥꯖꯥꯠꯅꯤ ꯈꯪꯉꯕ ꯑꯃꯨꯛꯇꯪ ꯍꯥꯞꯈꯤꯕꯗꯨꯅ ꯑꯁ ꯈꯨꯅꯨꯡꯉꯥꯏꯗꯤ ꯂꯩꯇ꯭ꯔꯣꯕꯣ ꯑꯗ ꯑꯩꯖꯦꯀꯣ ꯍꯥꯏꯗꯤ ꯀꯩꯅꯣ ꯇꯧꯗꯣꯏꯅꯦꯕꯀꯣ ꯍꯥ ꯊꯥꯗꯔꯤꯒ ꯊꯥꯗꯔꯒ ꯑꯃꯨꯛ ꯆꯤꯡꯈꯠꯂꯛꯀꯅꯤ ꯊꯥꯗꯔꯒ ꯑꯃꯨꯛ ꯆꯤꯡꯈꯠꯂꯛꯀꯅꯤ ꯊꯥ ꯑꯃꯨꯛ ꯆꯤꯡꯈꯠꯂꯛꯀꯅꯤ ꯇꯧꯗꯣꯏꯅꯦꯕ ꯈꯪꯉꯕ ꯍꯥꯏꯗꯤ ꯉꯥꯗꯣ ꯃꯌꯥꯝ ꯐꯥꯕꯒꯤꯅꯦ
ꯑꯥ
ꯅꯨꯡꯉꯥꯏꯒꯖꯥꯠꯅꯦ
ꯑꯗꯣ ꯍꯥꯟꯅ ꯑꯩꯈꯣꯏ ꯀꯩꯅꯣ ꯃꯇꯝꯗ ꯍꯥꯏꯗꯤ ꯀꯣꯔꯣꯅꯥ ꯃꯇꯝꯗꯣ ꯇꯨ ꯊꯥꯎꯖꯟ ꯅꯥꯏꯟꯇꯤꯟ ꯇ꯭ꯋꯦꯟꯇꯤ ꯑꯗꯥꯏꯗꯀꯣ
ꯎꯝ
ꯑꯩꯈꯣꯏꯖꯦ ꯑꯝ ꯀꯩ ꯍꯥꯏꯇꯥꯔꯦ ꯑꯗꯨꯏ ꯃꯇꯝꯗꯗꯤ ꯁ꯭ꯀꯨꯜꯁꯨ ꯍꯥꯡꯗꯦꯗꯅꯀꯣ
ꯎꯝ
ꯑꯗꯨ ꯍꯥꯏꯇꯕꯅꯤ ꯁ꯭ꯀꯨꯜꯁꯦ ꯆꯠꯇ꯭ꯔꯕꯅꯤꯅ ꯑꯩꯈꯣꯏꯅ ꯀꯩꯅꯣꯅꯦꯕ ꯇꯧꯗꯣꯏꯖꯦ ꯈꯣꯏ ꯆꯨꯞꯇꯣꯏꯅꯦꯕ ꯀꯣ ꯑꯩꯈꯣꯏ ꯃꯤ ꯃꯔꯤ ꯃꯉꯥꯅꯦꯕ ꯆꯨꯞꯇꯣꯏꯁꯦ ꯑꯩꯈꯣꯏ ꯃꯤ ꯃꯔꯤ ꯃꯉꯥ ꯍꯥꯏꯗꯤ ꯎꯝ ꯑꯩꯈꯣꯏꯒꯤ ꯍꯥꯏꯗꯤ ꯏꯃꯥꯟꯅꯕ ꯃꯔꯤ ꯃꯉꯥꯅꯦꯕ ꯆꯨꯞꯇꯨꯁꯦ ꯑꯗꯨꯗꯩꯗꯤ ꯑꯍꯟꯒꯩꯗꯤ ꯂꯣꯏꯅꯃꯛ ꯂꯩꯅꯗꯣꯏꯅꯦ ꯑꯩꯈꯣꯏꯗꯣꯟꯗꯗꯤꯀꯣ ꯑ ꯄꯨꯈ꯭ꯔꯤꯁꯦ ꯑꯃ ꯑꯅꯤ ꯑꯍꯨꯝ ꯃꯔꯤ ꯃꯉꯥ ꯇꯔꯨꯛ ꯃꯌꯥꯝ ꯂꯩꯌꯦꯕꯀꯣ ꯊꯪꯅ ꯊꯪꯅꯅ ꯑꯐꯥꯎ ꯂꯩꯗꯣꯏꯅꯦ ꯑꯩꯁꯦ
ꯎ ꯍꯝ
ꯑꯗꯣ ꯄꯨꯈ꯭ꯔꯤꯗꯨꯒꯤ ꯃꯌꯥꯏꯗꯀꯣ ꯑꯩꯈꯣꯏꯒꯤ ꯈꯣꯡ ꯃꯔꯤꯟ ꯑꯆꯧꯕ ꯑꯃ ꯂꯩꯗꯣꯏꯅꯦꯕꯀꯣ
ꯑ
ꯏꯁꯤꯡ ꯆꯦꯟꯗꯣꯏꯅꯦꯕ ꯑꯗꯣ ꯈꯣꯡ ꯃꯔꯤꯟꯁꯤꯔꯀꯣ ꯉꯥꯁꯦ ꯑꯁ ꯑꯂꯣꯏꯕꯤꯅꯦ ꯍꯥꯏꯕ ꯂꯩꯗꯣꯏꯁꯦ ꯈꯪꯕ꯭ꯔꯥ ꯑꯩꯈꯣꯏꯒꯤꯅ ꯅꯪ ꯅꯆꯤꯟꯊꯤ ꯍꯥꯏꯅꯤ ꯃꯤ ꯑꯃꯅ ꯉꯥꯒꯥꯁꯦ ꯍꯨꯝꯐꯨꯗ꯭ꯔꯥ ꯍꯦꯟꯅ ꯐꯥꯏ ꯑꯗꯨꯝ ꯍꯥꯏꯗꯤ ꯍꯨꯝꯕꯨꯗ꯭ꯔ ꯍꯥꯏꯗꯤ ꯑꯩꯈꯣꯏꯒꯤ ꯉꯥ ꯑꯆꯧꯕ ꯃꯆꯥ ꯂꯣꯏꯅ ꯉꯥ ꯑꯆꯧꯕ ꯍꯥꯏꯗꯤ ꯑꯆꯧꯕ ꯍꯥꯏꯗꯤ ꯀꯦꯖꯤ ꯀꯦꯖꯤꯗ ꯅꯠꯇꯦ ꯑꯩꯅ ꯍꯥꯏꯗꯤ ꯑꯩꯈꯣꯏꯒꯤ ꯈꯨꯠ ꯃꯨꯛꯀ ꯁꯥꯡꯕ ꯂꯩꯗꯅ ꯉꯥꯃꯨꯒꯨꯝꯕ ꯑꯗꯒꯤꯗꯒꯤ ꯑꯗꯨꯝꯕ ꯂꯩ ꯃꯌꯥꯝ ꯂꯩꯗꯅꯀꯣ ꯑꯗꯨꯝꯃꯒ ꯑꯗꯒꯤ ꯑꯃ ꯀꯩ ꯍꯥꯏꯒꯦ ꯑꯃꯗꯣ ꯎꯝ ꯍꯥꯏꯗꯥꯏꯅꯦ
ꯀꯩꯏꯕ
ꯑꯝꯈꯛꯇꯣ
ꯄꯨꯛꯂꯥꯎꯕꯤ
ꯎꯝ ꯉꯥ ꯑꯃꯈꯛ ꯉꯥꯁꯤꯡꯒꯤ ꯗꯨꯃꯥꯏꯅ ꯇꯧꯔꯒ ꯄꯤꯛꯇ꯭ꯔꯨ ꯄꯤꯛꯄꯗꯣ
ꯑꯣ ꯀꯥꯡꯆꯥꯕꯤ
ꯑ ꯑꯇꯦ ꯔꯧ ꯔꯧ ꯔꯧꯒꯤ ꯑꯗꯨꯃꯥꯏꯅ ꯇꯧꯔꯒ ꯄꯤꯛꯇ꯭ꯔꯨ ꯄꯤꯛꯄꯗꯣ ꯃꯃꯤꯡ ꯀꯩ ꯀꯧꯒꯦꯗꯨꯕꯤ ꯑꯃꯨꯛꯀ ꯍꯟ ꯑꯃꯨꯛꯀ ꯇꯦ ꯑꯝꯐ ꯂꯩꯕꯅꯤꯅꯦ ꯃꯕꯨꯛꯀꯗ ꯑꯗꯨꯝ ꯅꯣꯏꯕꯩ ꯉꯥꯀꯨꯞꯇꯅꯦꯕꯀꯣ ꯉꯥꯀꯨꯞꯇ ꯑꯃꯈꯛ ꯍꯥꯏꯐꯦꯠ ꯈꯨꯠ ꯈꯨꯠ ꯈꯨꯠ ꯁꯥ ꯑꯅꯤꯃꯨꯛ ꯑꯍꯨꯝꯃꯨꯛꯀ ꯄꯥꯛꯄꯒ ꯂꯩꯕꯅꯦꯕ ꯑꯗꯨꯝ ꯆꯥꯎꯔꯗꯤ ꯎꯝ ꯃꯃꯤꯡꯗꯣ ꯀꯩ ꯀꯧꯕꯅꯣ ꯈꯪꯗꯦ ꯐꯣꯇꯣ ꯊꯥꯔꯗꯤ ꯅꯪ ꯈꯪꯒꯗꯕ ꯑꯗꯨꯗꯨꯅꯦꯕ ꯌꯥꯝ ꯐꯒꯜꯂꯤꯁꯦ ꯑꯗꯣ ꯑꯩꯈꯣꯏꯅ ꯃꯆꯤꯟꯖꯥꯛꯁꯤꯗꯤ ꯑꯩꯈꯣꯏꯗꯤ ꯑ ꯀꯩ ꯇꯤꯟꯅ ꯇꯧꯔꯒ ꯆꯨꯄꯗꯣ ꯍꯩꯅꯗꯦꯕ ꯍꯩꯅꯗꯤ ꯍꯥꯏꯗꯤ ꯍꯩꯅꯗꯤ ꯄꯥꯏꯕꯁꯨ ꯇꯜꯂꯤ ꯑꯗꯨꯏ ꯃꯊꯛꯇ ꯆꯥꯕꯁꯨ ꯍꯪꯒꯣꯌꯦꯕ ꯑꯩꯗꯤ
ꯎꯝ
ꯑꯗꯨꯅ ꯑꯩꯈꯣꯏꯅ ꯇꯧꯗꯣꯏꯁꯦ ꯎꯝ ꯑꯩꯈꯣꯏꯒꯤ ꯍꯩ ꯑꯇꯥꯁꯦ ꯃꯣꯏꯗꯥꯁꯦ
ꯎꯝ
ꯑꯁꯤꯁꯦ ꯑꯁꯤꯁꯤꯒ ꯉꯥꯔꯤꯁꯤꯒ ꯇꯧꯔ ꯇꯣꯠꯇꯣꯏꯅꯦꯕꯀꯣ
ꯎꯝ
ꯉꯥꯔꯤꯒ ꯇꯧꯔ ꯇꯣꯠꯂꯕꯅꯤꯅ ꯃꯣꯏ ꯉꯥꯔꯤ ꯃꯅꯝꯁꯤ ꯇꯥꯕꯗ ꯃꯣꯏ ꯑꯗꯨꯝ ꯂꯥꯛꯑꯦꯕꯀꯣ
ꯎꯝ ꯃꯣꯏꯗꯥꯁꯨ ꯇꯣꯠꯅꯕꯅꯦ ꯃꯣꯏꯗꯥꯅ
ꯑ ꯃꯣꯏꯗꯒ ꯉꯥꯔꯤꯒ ꯄꯨꯜꯂꯒ ꯇꯣꯠꯇꯣꯏꯕ
ꯑꯗꯨꯒ ꯑꯗꯨꯏꯗꯨ ꯐꯥꯕꯖꯤ ꯐꯥꯕꯖꯤ ꯑꯁ ꯃꯆꯤꯟꯖꯥꯛꯀ ꯂꯣꯏꯗꯅꯒ ꯑꯃꯨꯛꯀ ꯆꯠꯄ ꯌꯤꯎꯅꯔꯤꯅꯦꯕ ꯐꯥꯕ ꯍꯥꯏꯗꯤ ꯑꯈꯣꯏꯒꯤ ꯑ ꯈꯣꯏ ꯊꯥꯗꯔꯒ ꯃꯥꯒꯤ ꯈꯣꯏꯒꯤ ꯇꯥꯡꯒꯣꯏ ꯍꯥꯏꯗ꯭ꯔꯣ
ꯑꯣ
ꯀꯩ ꯍꯥꯏꯅꯒꯦ ꯇꯥꯡꯒꯣꯏ ꯍꯥꯏꯕꯟꯇ꯭ꯔꯣ
ꯑꯗꯨꯝ ꯍꯥꯏꯅꯕꯅꯦ ꯑꯩꯗꯤ ꯈꯡꯗꯤꯌꯦ ꯑꯩꯗꯤ ꯉꯥ ꯄꯪꯐꯥ ꯐꯥꯕ ꯋꯥꯅꯦꯕ ꯑꯗꯨꯃꯥꯏꯅ ꯈꯪꯗꯦꯕ ꯑꯝꯇ
ꯑꯣ ꯑꯗꯨꯗꯨꯅ ꯑꯗꯨꯗꯨꯅ ꯈꯞꯄꯗꯤ ꯉꯥꯥꯁꯤꯅ ꯉꯥ ꯂꯥꯛꯑꯦꯅ ꯇꯥꯛꯏꯅꯦꯕꯀꯣ ꯅꯠꯇ꯭ꯔꯥ ꯑꯗꯣ ꯑꯗꯨ ꯑꯗꯨꯒꯤꯁꯨ ꯇꯥꯏꯃꯤꯡ ꯂꯩꯗꯅ ꯀꯣ ꯆꯤꯡꯈꯠꯕꯩ ꯑꯗꯣ ꯑꯩꯈꯣꯏꯒꯤ ꯉꯥ ꯂꯩꯇꯕ ꯃꯐꯝ ꯃꯐꯝꯗꯗꯤ ꯑꯈꯣꯏꯒꯤ ꯊꯥꯗꯕꯒ ꯑꯗꯨꯝ ꯈꯞꯇꯕꯅꯦꯕꯀꯣ ꯍꯥꯏꯗꯤ ꯑꯗꯨꯝ ꯃꯤꯅꯤꯠ ꯑꯃꯅꯤ ꯂꯩꯔꯒ ꯉꯥꯏꯅꯔꯒ ꯑꯗꯨꯝ ꯆꯤꯡꯉ ꯈꯣꯠꯂ ꯁꯥꯟꯅꯔ ꯂꯩꯕꯤꯅꯦꯕꯀꯣ ꯑꯗꯣ ꯑꯈꯣꯏ ꯍꯧꯖꯤꯛꯀꯤ ꯐꯥꯏꯔꯤꯕ ꯃꯐꯝꯗꯗꯤꯀꯣ ꯊꯥꯗꯕꯒ ꯆꯤꯡꯒꯅꯤ ꯊꯥꯗꯕꯒ ꯆꯤꯡꯒꯗꯤ ꯃꯆꯤꯟꯖꯥꯛꯒ ꯊꯥꯗ꯭ꯔꯤꯉꯩꯗꯒꯤ ꯇꯥꯡꯒꯣꯏꯅ ꯍꯥꯟꯅ ꯂꯨꯞꯈꯤꯗꯣꯏꯅꯦ ꯍꯥꯏꯁꯦ
ꯑꯈꯣꯏꯁꯨꯅꯦ ꯍꯥꯏꯕ ꯑꯗꯨꯃꯥꯏꯅ ꯇꯧꯋꯦ ꯍꯥꯏꯕ ꯍꯥꯏꯗꯤ ꯉꯥꯗꯣ ꯍꯥꯏꯗꯤ ꯑꯗꯨꯛꯀꯤ ꯃꯇꯤꯛ ꯂꯩꯔꯦꯅ ꯇꯥꯛꯄꯗꯣ ꯈꯪꯉꯕ ꯍꯥꯏꯗꯤ ꯑꯗꯨꯝ ꯊꯥꯗꯔ ꯐꯥ ꯊꯥꯗꯔ ꯐꯥ ꯊꯥꯗꯔ ꯐꯥ ꯑꯗꯨꯝ ꯑꯩꯁꯤꯅ ꯈꯔꯒ ꯗꯥꯎ ꯌꯥꯕꯒ ꯈꯪꯉꯕ ꯑꯗꯨꯝ ꯐꯥꯗꯣꯏꯅꯦ ꯍꯥꯏꯕ ꯈꯨꯅꯤꯡꯉꯥꯏꯗꯤ ꯂꯩꯇ꯭ꯔꯦ ꯈꯪꯉꯕ
ꯎꯝ ꯑꯗꯨꯅ ꯑꯈꯣꯏꯒꯤꯗꯤ ꯉꯥꯒꯤꯗꯤ ꯋꯥꯠꯇꯦꯕꯀꯣ ꯍꯥꯏꯗꯤ ꯑꯗꯒꯤ ꯑꯈꯣꯏꯗ ꯍꯣꯏꯅ ꯍꯟꯗꯛ ꯂꯥꯛꯑꯝꯕꯗꯨꯁꯨ ꯑꯈꯣꯏꯗ ꯑꯍꯟꯖꯤꯗꯤ ꯑꯗꯨꯝ ꯑꯗꯨꯝ ꯑꯗꯨꯝ ꯉꯥ ꯐꯥꯔ ꯂꯩꯕꯅꯤ ꯃꯥꯗꯤ ꯍꯥꯏꯗꯤ ꯉꯥ ꯐꯥꯔ ꯂꯩꯅꯤ ꯈꯣꯏ ꯑꯃ ꯄꯨꯊꯥꯔꯒ ꯑꯗꯨꯝ ꯍꯧꯖꯤꯛꯀꯤ ꯃꯔꯤꯟꯗꯨꯒ ꯈꯣꯡ ꯃꯔꯤꯟꯗꯨꯒ ꯑꯗꯨꯝ ꯑꯁ ꯀꯤꯕꯐꯥꯎ ꯌꯥꯎꯔꯤꯅꯦ ꯑꯩꯁꯦ ꯉꯥ ꯐꯝꯃꯟꯕꯒꯤꯀꯣ ꯑꯈꯣꯏ ꯃꯌꯥꯝ ꯀꯧꯈꯠꯂꯛꯏꯅꯦꯁꯦ ꯌꯨꯝꯗ ꯅꯣꯏ ꯀꯩꯅꯣ ꯇꯧꯖꯖꯅꯤ ꯀꯥꯏꯅ ꯂꯥꯏ ꯑꯣꯛꯅꯖ ꯖꯅꯤꯒꯥꯏꯅ ꯌꯥꯝ ꯐꯝꯃꯜꯂꯛꯕꯗꯣ ꯀꯤꯖꯔꯤꯅꯦ ꯍꯥꯏꯕ ꯑꯗꯨꯗꯒꯤ ꯑꯈꯣꯏ ꯀꯥꯈꯠꯂꯛꯏꯅꯦ ꯈꯣꯏꯁꯨ ꯑꯗꯣ ꯑꯗꯨ ꯍꯥꯏꯔꯒ ꯑꯧ ꯑꯥ ꯑꯈꯣꯏꯒꯤ ꯈꯣꯏꯃꯥꯍꯣꯏꯒꯤ ꯃꯣꯏꯒꯤ ꯀꯩꯅꯣꯝ ꯂꯩꯌꯦꯕꯀꯣ ꯍꯥꯏꯗꯤ ꯄꯨꯈ꯭ꯔꯤ ꯑꯃ ꯂꯩꯌꯦꯕꯀꯣ ꯑꯁꯤꯖꯤꯒ ꯑꯈꯣꯏ ꯃꯥꯝꯆꯧꯁꯤꯅ ꯀꯨꯝꯕ ꯑꯩꯈꯣꯏ ꯃꯝꯆꯧꯁꯤꯅ ꯍꯥꯏꯐꯦꯠꯗꯤ ꯀꯨꯝꯕ ꯀꯥꯟꯗꯅꯦꯀꯣ ꯑ ꯃꯍꯥꯛꯁꯤꯅꯅꯦ ꯑꯈꯣꯏꯒꯤ ꯑꯆꯧꯕ ꯂꯤꯟ ꯑꯃꯈꯛ ꯍꯥꯏꯗꯤ ꯂꯤꯟꯅꯗꯤ ꯑꯆꯧꯕ ꯀ꯭ꯋꯥ ꯄꯥꯝꯕꯤꯃꯨꯛ ꯆꯥꯎꯋꯦ ꯍꯥꯏ ꯈꯪꯕ꯭ꯔ
ꯑꯥ ꯑꯌꯥ ꯆꯥꯎꯋꯤꯅꯦ ꯑꯗꯨꯗꯤ ꯑꯗꯨꯝ
ꯑꯗꯣ ꯂꯥꯏ ꯂꯥꯏ ꯑꯣꯏꯗꯣꯏ ꯃꯥꯜꯂꯦꯕ ꯃꯅꯒꯟ ꯃꯥꯅꯒꯟꯇꯪ ꯎꯏ ꯍꯥꯏꯌꯦꯕ ꯎꯝ ꯍꯥꯏꯗꯤ ꯃꯁꯛ ꯎꯗꯦ ꯍꯥꯏꯕ ꯃꯅꯒꯟꯇꯪ ꯎꯏ ꯍꯥꯏꯕ ꯃꯃꯩꯁꯨ ꯎꯗꯦ ꯃꯅꯪꯒꯟꯗꯨꯇꯪ ꯎꯏꯌꯦ ꯑꯗꯨꯒ ꯆꯪꯈ꯭ꯔꯦ ꯍꯥꯏꯕ ꯑꯗꯨꯝ ꯑꯗꯨ ꯑꯗꯨꯒꯤ ꯃꯇꯝꯗꯨꯒ ꯍꯥꯏꯗꯤ ꯑꯗꯨꯃꯥꯏꯅ ꯊꯣꯛꯄ ꯃꯇꯝꯗꯨꯒ ꯉꯥꯡꯉꯩ ꯂꯣꯏꯅ ꯃꯥꯏ ꯃꯣꯏꯒꯤ ꯑꯗꯨꯗꯨꯒ ꯉꯥ ꯈꯖꯤꯛꯀꯤ ꯉꯥꯅꯠꯇꯦ ꯍꯥꯏꯕ ꯑꯗꯨꯝ ꯉꯥꯖꯤꯡꯁꯤ ꯃꯈꯥꯗꯩ ꯊꯛꯇ ꯂꯣꯏ ꯀꯥꯈꯠꯂꯒ ꯂꯩ ꯍꯥꯏꯕ ꯈꯖꯤꯛꯀꯤ ꯉꯥ ꯅꯠꯇꯦ ꯍꯥꯏꯕ ꯑꯗꯨꯗꯨꯒ ꯑꯩꯈꯣꯏ ꯃꯥꯝꯆꯧꯗꯣ ꯃꯥꯏꯕ ꯇꯧꯔ ꯇꯥꯅ ꯈꯣꯠꯅꯔ ꯌꯦꯡꯊꯣꯛꯎꯕꯗ ꯅꯪ ꯃꯀꯣꯛ ꯎꯍꯧꯗ꯭ꯔꯥꯗꯤ ꯃꯀꯣꯛ ꯃꯀꯣꯛ ꯎꯍꯧ ꯑꯗꯨꯒ ꯅꯪ ꯐꯩꯌꯦ ꯃꯀꯣꯛ ꯑꯣꯏꯔꯝꯃꯗꯤ ꯃꯥ ꯈꯨꯗꯛꯇ ꯁꯤꯗꯣꯏꯅꯤ ꯈꯣꯠꯇꯦ ꯀꯥꯏꯅ ꯇꯧꯅꯔ ꯇꯧꯔꯝꯃꯦ ꯍꯥꯏꯕ ꯇꯪ
ꯎꯝ ꯑꯝ
ꯑꯁ
ꯑꯗꯨꯗꯤ ꯀꯩꯅꯣꯅꯤ ꯍꯥꯏꯗꯤ ꯁꯨꯝ ꯑꯀꯤꯕ ꯊꯧꯗꯣꯛ ꯑꯃꯅꯦꯕ ꯅꯠꯇ꯭ꯔꯥ
ꯍꯣꯏ ꯍꯣꯏ ꯑꯗꯨꯏꯁꯨ ꯍꯥꯏꯗꯤ ꯇꯥ ꯋꯥꯗꯨꯒ ꯑ ꯑꯩꯈꯣꯏꯒꯤ ꯎꯝ ꯉꯥꯅꯨ
ꯑꯥ
ꯍꯜꯂꯣ
ꯇꯥꯏꯌꯦ ꯇꯥꯏꯌꯦ
ꯁꯥꯏꯋꯥꯏꯗꯒ ꯑꯩꯈꯣꯏꯒꯤ ꯉꯥꯅꯨꯒ ꯂꯣꯏꯅꯕ ꯂꯩꯌꯦꯕꯀꯣ
ꯑꯥ
ꯑꯩꯈꯣꯏ ꯉꯥꯅꯨꯁꯦ ꯉꯥꯅꯨꯁꯤꯗꯤ ꯖꯨꯝ ꯏꯁꯤꯡ ꯃꯅꯥꯛꯇ ꯂꯣꯏꯅꯩꯗꯅꯀꯣ ꯍꯥꯏꯕꯗꯤ ꯏꯁꯤꯡꯗ ꯀꯨꯝꯖꯅꯕꯒꯤ
ꯍꯥꯏꯗꯤ ꯏꯁꯤꯡꯗ ꯑꯗꯨꯝ ꯁꯥꯟꯅꯩꯗꯅ ꯉꯥꯅꯨ ꯏꯁꯤꯡꯗ
ꯍꯣꯏ ꯍꯣꯏ ꯑꯗꯨꯃꯥꯏꯅ ꯋꯥꯆꯦ ꯑꯩꯈꯣꯏꯒꯤ ꯀꯩꯅꯣꯅꯒ ꯆꯥꯔꯝꯗꯣꯏꯅꯦ ꯍꯥꯏꯕ ꯑꯩꯈꯣꯏꯒꯤ ꯂꯤꯟ ꯑꯆꯧꯕ ꯑꯃ ꯂꯩꯕꯅꯩ ꯑꯦꯅꯀꯣꯟꯗꯥꯗꯣ
ꯎꯝ
ꯀꯩꯅꯣ ꯃꯃꯤꯡꯗꯣ ꯀꯩ ꯀꯧꯅꯒꯦ ꯃꯩꯇꯩꯂꯣꯟꯗ
ꯍꯣꯏ ꯍꯣꯏ ꯍꯣꯏ ꯍꯣꯏ ꯍꯣꯏ ꯎꯝ
ꯃꯩꯇꯩꯗ ꯀꯩ ꯀꯧꯒꯦ